ꯍꯜꯂꯣ ꯇꯥꯔꯦꯀꯣ ꯀꯩꯗꯧꯔꯝꯃꯤꯅꯣ
ꯆꯥꯛ ꯇꯣꯛꯄꯒꯤ ꯁꯨꯃꯥꯏ
ꯀꯩꯅꯣ ꯀꯥꯡꯅꯨꯡ ꯀꯨꯏꯗ꯭ꯔꯦ ꯈꯣꯠꯇ꯭ꯔꯦ ꯍꯟꯗꯛꯇꯤ ꯀꯤꯍꯣꯝ ꯆꯥꯕ ꯈꯣꯠꯄ ꯆꯠꯁꯤ ꯀꯩꯅꯣ
ꯆꯠꯄ ꯌꯥꯏ ꯑꯗꯣ ꯈꯦꯁꯤ ꯍꯣꯏ ꯀꯥꯡꯈꯤꯁꯤ ꯍꯥꯎꯅꯤꯅꯦꯍꯦ ꯕꯥꯃꯣꯟ ꯈꯪꯅꯕ ꯑꯝꯇ ꯂꯩꯇ꯭ꯔꯣ
ꯁꯤꯤ ꯂ ꯐꯔꯦ ꯍꯥꯏꯥꯏꯅ ꯑꯩ ꯊꯥꯏꯅ ꯀꯩꯅꯣꯗ ꯇꯝꯃꯤꯟꯅꯔꯛꯄ ꯑꯃꯗꯤ ꯂꯩꯌꯦ ꯎꯝ
ꯎꯝ
ꯍꯥꯌꯌꯔ ꯁꯦꯀꯦꯟꯗꯔꯤꯗ ꯇꯝꯃꯤꯅꯦ ꯑꯩꯈꯣꯏ ꯕꯥꯃꯣꯟ ꯑꯁꯤꯗꯤ
ꯏ ꯅꯣꯏ ꯆꯥꯏꯁꯨ ꯄꯥꯝꯕꯣꯟ ꯑꯣꯏꯔꯤꯗꯣ ꯑꯩ ꯈꯪꯉꯤꯀꯣ ꯚꯥꯏ
ꯑ
ꯃꯣꯏꯗ ꯆꯠꯂꯒ ꯃꯣꯏꯗ ꯆꯠꯂꯒ ꯆꯥꯔꯨꯔꯨꯔꯁꯨ ꯌꯥꯏ ꯎ
ꯍꯣꯏ ꯌꯥꯕ꯭ꯔꯥ ꯌꯦꯡꯉ ꯂꯣꯏꯔꯦ ꯀꯗꯔꯒꯦ
ꯀ ꯌꯥꯝ ꯆꯥꯔꯨ ꯏꯕꯩ ꯈꯤꯇꯪ ꯆꯥꯁꯤ ꯌꯥꯝ ꯄꯨꯅꯤꯡꯗ ꯀꯥꯏꯗꯨ ꯇꯧꯁꯜꯂꯤꯌꯦ
ꯍꯪꯒꯦ ꯍꯪꯒꯦ ꯑꯩ ꯍꯦꯛ ꯃꯤꯅꯦ ꯍꯦꯒ ꯍꯥꯢꯔꯛꯇ꯭ꯔꯗꯤ ꯍꯦ ꯆ ꯆꯟꯕꯗꯨ ꯐꯖꯗꯦꯗꯅ
ꯏ ꯍꯦꯛꯇ ꯊꯧꯔꯗꯕꯅꯦꯕ ꯚꯥꯏ
ꯃꯔꯨ ꯑꯣꯏꯅ ꯚꯥꯏ ꯀꯤꯍꯣꯝ ꯆꯥꯕ ꯆꯠꯁꯦ
ꯍꯣꯏ ꯃꯤꯅ ꯀꯩꯅꯣꯗ ꯌꯥꯝ ꯆꯠꯅꯕꯗꯣ
ꯎꯝ ꯐꯖꯕꯅꯤ ꯚꯥꯏ ꯑꯗꯨ ꯃꯐꯝꯗꯣ ꯎꯝ ꯎꯝ ꯌꯥꯝ ꯐꯖꯕꯅꯤ ꯑꯩꯈꯣꯏ ꯅꯦꯅꯦꯍꯣꯏ ꯃꯅꯥꯛ ꯇꯅꯦꯕ
ꯑ ꯑꯗꯨ ꯆꯠꯄ ꯌꯥꯢ ꯑꯗꯣ ꯑꯩ ꯗꯤꯕꯣ ꯚꯥꯏ ꯀꯥꯡꯁꯨ ꯅꯪꯉꯣꯏꯗ꯭ꯔꯅ ꯈꯜꯂꯤꯌꯦ ꯑꯩꯈꯣꯏ ꯍꯥꯏꯗꯤ ꯀꯣꯏ ꯀꯣꯂꯦꯖꯀꯤꯃꯨ ꯏꯁꯇꯗꯤ ꯇꯨ ꯆꯠꯇꯨꯢ ꯇꯧꯔꯤꯗꯅ
ꯅꯪꯅꯤꯗꯕꯥ
ꯍꯜꯂꯛꯄ ꯅꯪꯉꯣꯢꯗ꯭ꯔꯥ
ꯅꯪꯕꯁꯨ ꯌꯥꯏꯗ
ꯅꯪꯉꯕꯨ ꯅꯪꯒꯗꯤ ꯐꯩ ꯍꯥꯏꯔꯤꯅꯥꯅꯦ ꯑꯩꯗꯤ ꯍꯔꯥꯎ ꯀꯨꯝꯍꯩ ꯁꯤꯊꯕꯗꯤ ꯌꯥꯝ ꯅꯨꯡꯉꯥꯏꯖꯗꯦꯕ
ꯆꯍꯤ ꯑꯃꯗ ꯑꯃꯨꯛꯀ ꯂꯥꯛꯄꯅꯤꯅ
ꯎꯝ ꯑꯗꯨꯗ ꯑꯃꯨꯛꯇꯪ ꯅꯪꯖꯔꯗꯤ ꯐꯩ ꯍꯥꯢꯅꯤ
ꯑ ꯑꯍꯝ ꯑꯅꯥ ꯑꯌꯦꯛꯀꯗꯤ ꯌꯥꯎꯒꯦꯀꯣ ꯗꯦꯠꯁꯦ ꯖꯨꯂꯥꯏꯒꯤ ꯁꯤꯛꯁꯇꯤꯂꯣ ꯇꯦꯜꯂꯣ ꯚꯥꯏ ꯑꯩꯁꯨ ꯑꯦꯛꯖꯦꯛꯇꯤ ꯈꯪꯗ꯭ꯔꯦ ꯑꯗꯨ ꯖꯨꯂꯥꯏꯗꯗꯤ ꯇꯥꯕꯅꯦ ꯨꯖꯨꯂꯥꯏ ꯃꯥꯠ ꯑꯗ꯭ꯋꯥꯢ ꯑꯗꯨꯗꯤ ꯑꯣꯏꯒꯤꯒꯨꯝ ꯇꯧꯕꯅꯦ
ꯀꯅꯣ ꯍꯥꯏꯕꯦꯠꯇꯤ ꯍꯥꯏꯅꯩ
ꯎꯝ
ꯑ ꯅꯪ ꯃꯁꯨ ꯌꯥꯢꯏꯗ ꯚꯥꯏ
ꯅꯪꯒꯅꯥ ꯀꯩꯗꯧ ꯅꯪꯉꯣꯢꯗꯣꯢꯅꯣ ꯈꯣꯏ ꯆꯠꯇꯣꯏꯗꯣ ꯅꯨꯃꯤꯠ ꯀꯩꯁꯨ ꯌꯥꯝ ꯌꯥꯝꯗꯦ ꯅꯨꯃꯤꯠ ꯍꯨꯝꯅꯤ ꯃꯅꯤ ꯅꯤ ꯈꯇꯅꯤꯕ
ꯎꯝ ꯑꯩꯈꯣꯏ ꯃꯃꯥꯡꯒꯤ ꯇꯥꯡ ꯀꯣꯏ ꯆꯠꯂꯨꯏꯗꯣ ꯀꯨꯏꯗ꯭ꯔꯤꯕꯣꯏꯅꯤꯉ ꯏꯅꯦ
ꯍꯣꯏ ꯃ ꯍꯥꯎ ꯍ ꯇꯧꯧꯕꯗ ꯆꯂꯣꯝ
ꯑꯃ ꯀꯩꯅꯣꯗ ꯅꯠꯇ꯭ꯔꯣ ꯀꯥꯡꯗ ꯅꯠꯇ꯭ꯔꯣ ꯑꯥ ꯀꯩꯅꯣꯗ ꯅꯨꯄꯤ ꯑꯃ ꯊꯦꯡꯅꯔ ꯅꯝꯕ ꯂꯧꯕꯗꯣ ꯎꯝ ꯅꯤꯡꯕ ꯅꯤꯡ ꯆꯪꯉꯦ
ꯄꯥꯎ ꯐꯥꯎꯅꯔꯤꯕꯅꯦ ꯑꯗꯨꯒ
ꯎꯃꯤꯗ ꯔꯦꯗꯕꯥꯏ
ꯃꯥꯏ ꯃꯥꯏ ꯊꯕꯛꯛꯇ ꯁꯤꯟꯅꯕꯅꯤꯗꯕꯥ
ꯎꯝ ꯀꯥꯎꯕ ꯀꯥꯎꯔꯨꯔꯦ ꯑꯗꯨ ꯑꯩ ꯅꯝꯕꯔꯗꯨꯕꯨ ꯌꯥꯎꯔꯤꯕ꯭ꯔꯥ ꯈꯪꯗ꯭ꯔꯦꯅꯦ
ꯎꯝ
ꯃꯁꯛꯇꯤ ꯐꯖꯈꯤꯕꯅꯤꯕꯏꯗꯣ
ꯑ ꯑꯗꯨ ꯀꯩꯗꯤ ꯎꯄꯥꯏꯔꯦ ꯍꯟꯗꯛꯁꯨ ꯊꯤꯔ ꯂꯣꯏꯔꯒꯗꯧ
ꯑꯗꯨꯝ ꯚꯥꯏ ꯍꯣꯏꯒꯤꯗꯤ ꯂꯩꯔꯕꯅꯤ ꯐꯩ ꯈꯨꯗꯤꯡꯃꯨꯛ ꯂꯩꯇ꯭ꯔꯤꯕꯅꯤꯗꯣ
ꯎꯝ ꯍ ꯍ
ꯑꯗꯨꯗ ꯀꯅꯥꯒ ꯁꯥꯟꯅꯕ ꯀꯩꯁꯦ ꯁ꯭ꯋꯥꯏꯗ ꯑꯃꯝꯇ ꯂꯩꯅꯗ꯭ꯔꯤꯅꯦ ꯃꯄꯥꯟꯂꯣꯝꯗ ꯂꯣꯏ ꯂꯩꯅꯈ꯭ꯔꯕꯅꯤꯅ
ꯑꯩꯣꯏ ꯑꯍꯨꯝ ꯃꯔꯤ ꯂꯩꯈꯤꯗꯤ ꯑꯩꯣꯏ ꯑꯍꯨꯝ ꯃꯔꯤꯁꯦ ꯈꯛ ꯆꯂ
ꯑꯩꯈꯣꯏ ꯄꯨꯟꯅ ꯍꯧ ꯇꯧꯗꯅ ꯀꯣꯏꯃꯤꯟ ꯆꯥꯃꯤꯟꯅ ꯂꯥꯡꯃꯤꯟꯅꯕ ꯅꯨꯡꯉꯥꯏꯗꯅ ꯑꯩꯈꯣꯏ ꯑꯍꯨꯝ ꯃꯔꯤꯈꯛ ꯇꯔꯛ ꯇꯔꯛ ꯆꯠꯄꯗꯣ ꯅꯨꯡꯉꯥꯏꯇꯦꯗꯅ ꯑꯗꯨꯒꯤ ꯋꯥꯅꯤꯗ ꯃꯅ ꯃꯥꯥꯏ ꯃꯥꯒꯤꯦ ꯊꯕꯛ ꯇꯧꯅꯒꯤ ꯑꯣ ꯑꯗꯨꯗꯒꯤ ꯃ ꯃꯊꯧ ꯆꯅꯕ ꯈꯣꯠꯄ ꯃꯌꯥꯝꯁꯤꯅ
ꯑꯩꯈꯣꯏꯁꯨ ꯚꯥꯏ ꯅꯪ ꯑꯩꯁꯨ ꯑꯗꯨꯝ ꯃꯉꯥꯏ ꯆꯥꯡꯒꯤꯦ ꯂꯥꯡ ꯥꯕꯗ ꯍꯟꯗꯛ ꯆꯍꯤꯁꯤꯕꯨ ꯂꯣꯏꯅ ꯂꯥꯡ ꯅꯪꯒꯗ꯭ꯔꯣ ꯑꯩꯈꯣꯏꯕꯨ ꯃꯊꯪ ꯑꯣꯜꯂꯛꯄꯗꯗꯤ ꯃꯥꯥꯏ ꯃꯥꯒꯤ ꯊꯕꯛ ꯑꯗꯨꯝ ꯆꯟꯅꯒꯗꯧ ꯉꯥꯛꯇꯅꯦꯕ
ꯍꯥꯏꯒꯨꯝꯗꯅ ꯀꯩꯅꯣ ꯁꯟ ꯂꯣꯏꯕꯗꯒꯤꯗꯤ ꯃꯥꯏ ꯃꯥꯏ ꯊꯣꯛꯄ ꯑꯃꯃꯗꯤ ꯂꯣꯏ ꯇꯧꯅꯈ꯭ꯔꯦꯅꯤ ꯍꯥꯏꯗꯤ ꯁꯨꯝ ꯀꯥꯏꯝ ꯇꯧ ꯅ ꯂꯩꯕꯗꯨ ꯇꯔꯤ ꯀꯩꯁꯨ ꯂꯩꯅꯔꯔꯣꯏꯕ ꯃꯥ ꯑꯉꯥꯡꯁꯤ ꯁꯦꯟ ꯊꯣꯛꯄ ꯌꯥꯕ ꯀꯩꯅꯣꯝꯗꯤ ꯂꯣꯏ ꯇꯧꯅꯈ꯭ꯔꯅꯤ ꯁꯨꯃꯥꯏ ꯁꯨꯝ ꯂꯩꯕꯗꯤ ꯌꯥꯗꯕꯅꯤꯅꯀꯣ ꯀꯌꯥꯝ ꯀꯨꯏꯅ ꯏꯃꯥ ꯏꯄꯥꯗꯒꯤ ꯗꯤꯄꯦꯟ ꯇꯧꯔ ꯍꯤꯡꯉꯤꯅꯤ ꯚꯏ ꯥꯏ ꯇꯧꯔꯤꯁꯦ ꯈꯜꯂꯨꯕ ꯀꯔꯤ ꯇꯧꯗꯣꯏꯅꯣ ꯈꯜꯂꯨꯕꯗ ꯒ꯭ꯌꯥꯕꯨ ꯇꯥꯗ꯭ꯔꯦ
ꯁꯤ ꯁꯤ
ꯖꯤ ꯃꯤ ꯗꯧꯅ ꯃꯃꯥ ꯃꯄꯥꯅ ꯀꯩꯔꯥꯛ ꯊꯥꯔꯒ ꯊꯝꯕꯤꯔꯝꯕꯁꯨ ꯅꯠꯇꯦ ꯑꯩꯈꯣꯏꯗꯤ ꯏꯁꯥꯅ ꯍꯣꯠꯅꯖꯗꯧꯕ ꯏꯁꯥꯅ ꯍꯣꯠꯅꯖꯗꯧꯕ ꯉꯥꯛꯇꯅꯤꯅ ꯁꯤꯗꯒꯤꯗꯤ ꯏꯁꯤꯡꯁꯤꯅ ꯈꯨꯠꯂꯥꯏ ꯑꯣꯏꯔꯒ ꯑꯃꯨꯛ ꯀꯩꯅꯣꯁꯦ ꯄꯩꯁꯥꯁꯦ ꯑꯃꯨꯛ ꯁꯦꯟꯗꯥꯟ ꯂꯝꯕꯤꯁꯦ ꯑꯃꯨꯛ ꯆꯠꯇꯣꯏꯅꯦꯕ
ꯍ ꯎꯆꯦꯛꯀꯤꯗꯤ ꯎꯆꯦꯛꯀꯤ ꯀꯩꯅꯣꯒꯤ ꯏꯁꯇꯥꯏꯜꯗ ꯄꯥꯏꯕ ꯇꯝꯕꯤꯔꯒ ꯑꯩꯈꯣꯏꯁꯨ ꯄꯥꯏꯕ ꯇꯝꯕꯤꯔꯕꯅꯦꯕ ꯚꯥꯏ
ꯎꯝ ꯃꯁꯥ ꯈꯞꯇꯧꯗ ꯉꯥꯏꯔꯕꯅꯦꯕ ꯄꯥꯏꯕꯒꯤ ꯇ꯭ꯔꯥꯏꯩꯅ ꯑꯝꯇꯪ ꯆꯠꯊꯣꯛꯄꯤꯔꯣ ꯄꯥꯏꯕ ꯌꯥꯔꯕ꯭ꯔꯥꯣ ꯌꯥꯗ꯭ꯔꯤꯕ꯭ꯔꯥ ꯇꯥꯏꯁꯨ ꯊꯩꯗꯕꯣ ꯇ꯭ꯔꯥꯏꯅ ꯇꯧꯕꯤꯕꯣ
ꯑꯟꯗ
ꯑꯩꯈꯣꯏ ꯑꯉꯥꯡꯗꯤ ꯅꯠꯇ꯭ꯔꯕꯅꯤ ꯀꯩ ꯀꯩꯅꯣ ꯇꯧꯕ ꯌꯥꯕ ꯑꯃ ꯇꯧꯕꯗꯤ ꯆꯨꯝꯃꯕꯅꯤ
ꯌꯥꯝ ꯊꯤ ꯆꯨꯝꯕ ꯋꯥꯐꯝꯗ ꯑꯩ ꯇꯧꯐꯝ ꯑꯃ ꯂꯩꯇꯦꯅꯦ ꯑꯗꯣ ꯀꯩ ꯇꯧꯗꯣꯏꯅꯣ ꯚꯥꯏ
ꯑꯗꯨꯗꯤ ꯀꯩꯗꯧꯗꯣꯏꯅꯣ ꯈꯟꯕꯁꯦ
ꯎꯝ ꯃꯥꯅꯦ ꯃꯥꯅꯦ ꯍꯥꯏꯗꯤ ꯚꯥꯏ ꯄꯩꯁꯥ ꯊꯣꯛꯄ ꯌꯥꯕ ꯍꯥꯏ ꯄꯩꯁꯥ ꯊꯣꯛꯄ ꯌꯥꯕ ꯂꯩꯕ ꯚꯥꯏ ꯂꯩꯕꯗꯤ ꯂꯩꯌꯦ ꯍꯥꯏꯗꯤ ꯍꯖꯤꯔꯥꯁꯨ ꯆꯠꯂ ꯂꯣꯏ ꯍꯖꯤꯔꯥꯁꯨ ꯆꯠꯂꯒ ꯚꯥꯏ ꯍꯥꯏꯗꯤ ꯍꯣꯏ ꯁꯕ ꯃꯤ ꯃꯤ ꯍꯖꯥꯠ ꯁꯨꯕꯗꯨ ꯑꯩꯅ ꯁꯤꯗꯕꯩ ꯋꯥ ꯅꯠꯇꯕ ꯁꯨꯕ ꯆꯠꯂꯒ ꯑꯩꯈꯣꯏ ꯀꯦꯖꯤꯁ ꯑꯃꯨꯛ ꯃꯥꯡꯒꯗ꯭ꯔꯅꯤ ꯅꯨꯡ ꯄꯤꯖꯕꯗꯣꯚꯩ
ꯎꯝ
ꯑꯗꯨꯒꯤꯅꯤꯗꯥ ꯎꯝ ꯐꯖꯤꯔꯥꯁꯨꯕ ꯍꯥꯏꯁꯤꯗꯕꯨ ꯑꯌꯨꯛ ꯄꯨꯡ ꯃꯉꯥ ꯇꯔꯨꯛꯇꯒꯤ ꯆꯠꯈ꯭ꯔꯒ ꯅꯨꯃꯤꯗꯥꯡ ꯊꯦꯡꯅꯍꯜꯂꯛꯀꯗꯣꯏꯅꯤꯗꯣ
ꯣꯂꯤ
ꯍꯜꯂꯛꯑꯒ ꯂꯥꯏ ꯄꯥꯎꯗꯨꯗꯤ ꯚꯥꯏ ꯑꯩꯈꯣꯏꯁꯨ ꯔꯣꯕꯣꯠꯃꯛꯇ ꯅꯠꯇꯕꯅꯤꯅ ꯉꯝꯃꯣꯏꯕ
ꯈꯪꯗ꯭ꯔꯦ ꯇꯧꯔꯤꯁꯤ ꯌꯥꯝ ꯂꯨꯔꯦꯗ ꯍꯥꯏꯗꯤ ꯑꯉꯥꯡ ꯑꯣꯏꯔꯤꯉꯩꯒꯤ ꯌꯥꯝꯃꯦꯟ ꯇꯗꯅ ꯂꯩꯔꯝꯕꯗꯣ ꯍꯧꯖꯤꯛꯅ ꯑꯃꯨ
ꯎꯝ
ꯇꯧꯔꯤ ꯍꯥꯏꯗꯤ ꯄꯨꯟꯁꯤꯒꯤ ꯑꯋꯥ ꯅꯨꯡꯉꯥꯏ ꯑꯗꯨꯗꯒꯤ ꯄꯩꯁꯥꯒꯤ ꯃꯍꯥꯎ ꯍꯂꯣꯁꯤ ꯀꯥꯟ
ꯎꯝ ꯄꯩꯁꯥꯁꯤꯗꯕꯨ ꯄꯩꯁꯥꯁꯤꯅ ꯄꯩꯁꯥꯅꯤ ꯄꯩꯁꯥꯁꯤꯅ ꯈꯨꯗꯤꯡꯃꯛꯅꯤ ꯑꯗ
ꯎꯝ ꯄꯩꯁꯥꯅ ꯉꯝꯗꯕ ꯂꯩꯇꯦ ꯑꯗꯨꯅꯤ
ꯎꯝ
ꯇ
ꯀꯩꯅꯣꯒꯨꯝꯕ ꯀꯦꯔꯤꯌꯔꯁꯦ ꯐꯖꯅ ꯁꯦꯝꯍꯧꯗ꯭ꯔꯒꯗꯤ ꯍꯌꯦꯡꯋꯥꯏ ꯍꯦꯛꯇ ꯍꯤꯡꯕ ꯋꯥꯗꯣꯏꯅꯤ
ꯃꯥꯅꯦ ꯃꯥꯅꯦ ꯥꯏ
ꯃꯇꯝꯁꯤꯅꯒ ꯏꯌꯥ ꯀꯂꯑꯣꯣ ꯃ
ꯅ ꯎꯝ ꯑꯩꯈꯣꯏꯅ ꯚꯥꯏ ꯀꯦꯔꯤꯌꯔ ꯁꯦꯝꯕ ꯍꯥꯏꯁ ꯑꯩꯈꯣꯏꯅ ꯁꯦꯝꯒ ꯁꯦꯝꯃꯕ ꯆꯍꯤ ꯍꯟꯇꯛ ꯂꯥꯛꯏꯕ ꯆꯍꯤ ꯑꯃ ꯑꯅꯤꯁꯤꯗꯅꯦꯕ ꯑꯩꯈꯣꯏꯒꯤ ꯀꯦꯔꯤꯌꯔ ꯁꯦꯝꯒꯗꯕ ꯃꯇꯝꯅꯤꯗ ꯅꯠꯇ꯭ꯔꯥ ꯃꯁꯤꯗꯒꯤꯗꯤ ꯑꯩꯈꯣꯏꯒꯤꯁꯨ ꯍꯥꯏꯗꯤ ꯑꯩꯈꯣꯏ ꯍꯣꯠꯅꯒꯗꯕ ꯃꯇꯝꯅꯤꯅꯦꯕ ꯑꯩꯈꯣꯏꯒꯤ ꯂꯥꯛꯏꯕ ꯆꯍꯤ ꯑꯃꯅꯤ ꯑꯅꯤ ꯅꯍꯥꯛ ꯂꯥꯡꯊꯣꯛꯎꯔꯁꯨ ꯈꯣꯠꯇꯣꯛꯎꯔꯁꯨ ꯍꯜꯂꯛꯑꯒ ꯈꯔ ꯍꯦꯛ ꯌꯦꯡꯕꯤꯕ
ꯑꯗꯨꯅꯤꯅꯤ ꯍꯥꯏꯗꯤ ꯑꯩꯈꯣꯏꯅ ꯂꯥꯡꯒꯦ ꯂꯥꯡꯉꯕꯗ ꯂꯥꯡꯅꯤꯡꯉꯥꯏ ꯃꯇꯝ ꯂꯩꯇ꯭ꯔꯕꯅꯦꯕ ꯚꯥꯏ ꯁꯤꯗꯩꯗꯤ ꯀꯦꯔꯤꯌꯔ ꯇꯦꯟꯁꯟ ꯅ ꯑꯝ ꯇꯣꯏꯕ ꯑꯁ ꯂꯥꯡꯅꯤ ꯈꯣꯠꯅꯤ ꯄꯥꯈꯪꯅꯤꯒ ꯀꯥꯎꯗꯣꯏꯁꯤ ꯁꯤꯗꯗꯤ
ꯎꯝ ꯑꯍꯤꯡꯒ ꯇꯨꯝ ꯌꯥꯗ꯭ꯔꯕꯅꯦꯃꯤ
ꯎꯝ ꯀꯔꯤ ꯇꯧꯗꯣꯏꯁꯤꯅꯣ ꯁꯤꯅ ꯈꯟꯕꯗ
ꯈꯣꯏꯕꯥꯏꯒꯤꯗꯤ ꯕꯥꯔꯗꯦꯁꯨ ꯀꯨꯏꯔꯝꯃꯔꯣꯏ ꯆꯍꯤ ꯍꯥꯞꯆꯟꯕ
ꯑꯗꯨꯅꯦ ꯆꯍꯤ ꯆꯍꯤ ꯍꯥꯞꯆꯤꯟꯗ꯭ꯔꯣꯕꯅꯦ ꯑꯃꯨꯛ ꯍꯟꯗꯛ ꯇꯥꯡ ꯇꯔꯥꯁꯤꯗ ꯑꯃꯨꯛ ꯍꯥꯞꯆꯤꯟꯗꯣꯏꯅꯤ ꯑꯦ ꯑꯁ ꯑꯉꯥꯡꯑꯣꯏ ꯉꯥꯏꯗꯗꯤ ꯑꯣꯖꯥ ꯍꯔꯥꯎ ꯍꯧꯕꯅꯤ ꯍꯧ ꯆꯥꯎꯁꯜꯂꯛꯑꯕꯅꯤꯅ ꯕꯥꯗꯤ ꯂꯥꯛꯑꯒ ꯆꯍꯤ ꯍꯥꯞꯆꯜꯂꯑꯦ ꯂꯤꯁꯜꯂꯑꯦ ꯈꯟꯕꯗ ꯃꯊꯥ ꯑꯣꯏꯅ ꯁꯥꯔꯦꯗ ꯚꯥꯏ ꯎꯝ ꯕꯥꯗꯦ ꯍꯥꯏ ꯍꯌꯦꯡꯗꯣ ꯑꯩ ꯏꯃꯥꯟꯅꯕ ꯈꯤꯇꯪ ꯇꯧꯔꯒ ꯄꯨꯟꯖꯤꯀꯣ ꯅꯨꯡꯗꯥꯡꯗ ꯇꯧꯒ ꯀꯩꯅꯣꯝ ꯆꯥꯃꯤꯟꯅꯁꯦ ꯌꯥꯝ ꯐꯠꯇꯕ ꯍꯥꯎ ꯍꯥꯎꯇꯕ
ꯎꯝ
ꯑꯩ ꯏꯃꯥꯟꯅꯕ ꯇꯩ ꯀꯩꯖꯨ ꯑꯝꯇ ꯍꯥꯏꯒꯦꯅ ꯇꯩ
ꯍꯣꯏ ꯄꯨꯟꯗꯕꯁꯨ ꯀꯨꯢꯔꯦ ꯍ
ꯃꯤꯒꯤ ꯚꯥꯔꯗꯦꯒꯨꯝꯕ ꯀꯩꯒꯨꯝꯕ ꯅꯠꯇ꯭ꯔꯗꯤ ꯑꯩꯈꯣꯏꯒꯤ ꯄꯨꯟꯗ꯭ꯔꯦꯗꯣ
ꯎꯝ
ꯑꯩꯈꯣꯏꯅꯒ ꯄꯩꯁꯥ ꯈꯥꯏꯅꯔꯒ ꯄꯩꯁꯥ ꯄꯨꯊꯣꯛꯅꯔꯒ ꯆꯥꯛ ꯆꯥꯅꯕꯗꯨꯗꯤ ꯀꯩꯁꯨ ꯆꯥꯅꯗꯦꯕ
ꯑꯍ ꯃꯥꯢ ꯐꯔꯛ ꯇꯥ ꯇꯧꯅꯩꯅꯤ ꯀꯩꯗ ꯍ
ꯍꯥ ꯀꯩꯅꯣ